ꯍꯜꯂꯣ ꯇꯥꯏꯌꯦ
ꯎꯝ ꯀꯔꯤ ꯇꯧꯔ ꯂꯩꯕ꯭ꯔꯣ ꯑꯁ ꯇꯨꯝꯅꯤꯡꯉꯦ ꯇꯨꯝꯗꯤ ꯇꯨꯝꯅꯤꯡꯗꯦꯕ
ꯑꯩꯁꯨ ꯇꯨꯝ ꯇꯨꯝꯅꯤꯡꯕ ꯑꯗꯨꯕꯨ ꯑꯗꯨꯝ ꯍꯤꯞꯄꯒ ꯂꯩꯕꯅꯤꯅ ꯐꯃꯨꯡꯗ
ꯃꯔꯛ ꯃꯔꯛꯁꯦ ꯌꯥꯝ ꯋꯥꯏꯑꯦ ꯋꯥꯜꯀꯥꯞ ꯂꯩꯕꯒꯤ
ꯍꯣꯏ ꯑꯃꯁꯤ ꯅꯨꯡꯗꯥꯡꯁꯨ ꯑꯩꯁꯦ ꯄꯨꯡ ꯑꯃ ꯑꯗꯨꯏꯗ ꯇꯨꯝꯃꯦꯕ ꯑꯗꯨꯒ ꯃꯣꯔꯅꯤꯡꯅ ꯃꯉꯥꯗ ꯄꯣꯔꯇꯨꯒꯥꯜꯒꯤ ꯌꯦꯡꯅꯤꯡꯉꯥꯏꯗꯣ ꯑꯃꯨꯛ ꯍꯧꯒꯜꯂꯦ
ꯑꯩꯁꯨꯅꯦ ꯉꯔꯥꯡꯗꯣ ꯕꯣꯔꯣ ꯍꯦꯜꯂꯦꯕ ꯇꯨꯝꯕꯗꯣ
ꯎꯝ ꯎꯝ ꯑꯣ ꯐꯖꯅ ꯇꯨꯝꯗꯕꯒꯤ ꯋꯥꯏꯌꯦꯗ
ꯑꯁ ꯇꯣ ꯐꯖꯅ ꯇꯨꯝꯗꯕ ꯀꯨꯏ ꯔꯦ
ꯀꯨꯏꯔꯦ ꯀꯨꯏꯔꯦ ꯑꯗꯨꯒ ꯑꯩꯁꯦ ꯆꯝꯈ꯭ꯔꯅꯤ ꯎꯝ ꯑꯩꯗꯤ ꯍꯣꯁꯇꯦꯜ ꯆꯪꯉꯗꯤ ꯑꯃꯨꯛ ꯇꯨꯝꯕ ꯐꯪꯉꯔꯣꯏ
ꯅꯣꯡꯃꯗꯤ ꯋꯥꯛꯀꯤꯡ ꯆꯠꯄꯗ ꯂꯥꯛꯑꯣ
ꯍꯣꯏ
ꯅꯪ ꯍꯣꯁꯇꯦꯜ ꯆꯪꯗ꯭ꯔꯤꯉꯩꯗ
ꯑꯩꯁꯦ ꯍꯌꯦꯡ ꯍꯪꯆꯤꯠ ꯆꯪꯈ꯭ꯔꯅꯤ
ꯑꯣ ꯑꯗꯨ ꯉꯁꯤ ꯈꯛꯇꯅꯤꯅ ꯂꯩꯕ
ꯍꯥꯥ
ꯉꯁꯤ ꯈꯛꯇꯅꯦꯕ ꯂꯩꯏꯕ ꯑꯗꯨꯒꯤ
ꯑꯗꯣ ꯍꯌꯦꯡ ꯍꯌꯦꯡ ꯆꯠꯄ ꯌꯥꯏꯌꯦ
ꯑꯣ
ꯍꯌꯦꯡ ꯅꯣꯏ ꯆꯠꯅꯤꯡꯗꯕ꯭ꯔꯥ
ꯕꯅꯤꯗꯤ ꯅꯨꯡꯇꯤꯒꯤ ꯆꯠꯈ꯭ꯔꯁꯤꯔ ꯈꯟꯕꯅꯦꯗ ꯊꯨꯟꯗꯣ ꯆꯥꯎꯊꯣꯛ ꯅꯤꯡꯉꯦ
ꯇꯨꯀꯠꯆꯩꯌꯦ ꯍꯌꯦꯡ ꯆꯠꯄ ꯌꯥꯏꯌꯦ
ꯑꯁ ꯑꯩꯈꯣꯏꯒꯤ ꯐꯤꯒꯥꯔꯗ ꯌꯦꯡꯉꯣ ꯅꯥꯏꯒꯤ ꯏꯁꯇꯦꯇꯥꯁꯇ ꯌꯦꯡꯕ ꯌꯥꯗꯦ ꯄꯦꯟꯁꯤꯜ ꯃꯥꯜꯂꯦ
ꯐꯣꯇꯣꯖꯦꯅꯤꯛ ꯑꯣꯏꯔꯦꯅ ꯀꯪꯕꯁꯤꯡꯗꯨ
ꯁꯥꯁ
ꯑꯩꯅꯦ ꯑꯣꯛ ꯑꯣꯛ ꯃꯥꯟꯕꯗꯨ
ꯆꯔꯆ ꯆꯠꯂꯦ ꯑꯈꯣꯏꯗꯤ ꯇꯨꯝꯅꯤꯡꯃꯟꯗꯅ ꯐꯖ ꯇꯥꯁꯨ ꯇꯥꯗꯦ
ꯎꯝ ꯑꯩꯁꯨ ꯆꯠꯂꯦ ꯆꯔꯆꯇꯤ ꯇꯨꯝꯅꯤꯡꯃꯟꯕꯒꯤ ꯎꯏꯒꯦ ꯇꯧꯕꯅꯦ
ꯀꯣꯛ ꯉꯥꯎꯕ ꯍꯥꯎꯔꯦ ꯈꯔ ꯈꯔ ꯇꯨꯝꯕꯒꯤ
ꯎꯝ ꯅꯣꯏ ꯆꯔꯆꯇꯨꯁꯨ ꯁꯥꯡꯃꯟꯕ ꯉꯁꯤꯁꯨ ꯁꯥꯡꯒꯅꯤ ꯈꯪꯉꯦ ꯑꯩ
ꯎꯝ ꯃꯤ ꯌꯥꯝꯕꯅꯤꯅꯀꯣ ꯑꯗꯣ ꯁꯥꯡꯁꯨ ꯁꯥꯡꯉꯦ ꯕꯤꯕꯤ ꯑꯦꯁꯂꯥꯏ ꯑꯗꯨꯒꯤ ꯂꯥꯁ ꯗꯦ ꯑꯣꯏꯕꯒꯤ
ꯎꯝ ꯅꯨꯡꯉꯥꯏꯕ꯭ꯔꯥ ꯑꯗꯣ
ꯃꯤꯗꯤ ꯅꯨꯡꯉꯥꯏꯕ ꯃꯥꯜꯂꯦ ꯑꯁ ꯑꯈꯣꯏꯗꯤ ꯇꯨꯝꯅꯤꯡꯕꯅꯥ ꯀꯣꯛ ꯉꯥꯎꯋꯦꯗꯥ
ꯀꯔꯤꯒꯤ ꯆꯠꯄ ꯇꯨꯝꯅꯤꯡꯃꯜꯂꯗꯤ ꯇꯨꯝꯕ ꯌꯥꯏꯅ ꯂꯩꯔꯒ
ꯑꯁꯤ ꯂꯩꯏꯕ ꯃꯇꯝꯗꯤ ꯇꯨꯝꯅꯤꯡꯗꯤꯅꯥ
ꯎꯝ
ꯑꯈꯣꯏꯗꯣ ꯀ꯭ꯂꯥꯁꯇꯤ ꯆꯠꯅꯤꯉꯥꯏ ꯂꯩꯌꯦꯕꯥ ꯅꯦꯛꯁꯇꯗꯤ ꯀ꯭ꯂꯥꯁ ꯆꯠꯈ꯭ꯔꯅꯤ
ꯀꯤꯕ꯭ꯔꯥ ꯀ꯭ꯂꯥꯁ ꯂꯥꯛꯇ꯭ꯔꯗꯤ
ꯈꯪꯗꯦ ꯀꯥꯔꯤꯔꯥ ꯈꯪꯗꯦ ꯈꯣꯏꯗ ꯅꯨꯃꯤꯠ ꯑꯍꯨꯝ ꯁꯨꯈ꯭ꯔꯦ ꯆꯠꯇꯕꯥ
ꯑꯦ ꯑꯗꯨ ꯂꯤ ꯂꯤꯐ ꯀꯨꯝꯕ ꯅꯤꯕ ꯌꯥꯗ꯭ꯔꯣ
ꯅꯤꯗꯦ ꯈꯣꯏꯁꯨ ꯅꯍꯥꯟ ꯁꯟꯗꯦꯗ ꯅꯤꯗꯨꯗꯤ ꯐꯥꯒꯗꯕ ꯐꯥꯗꯔꯁ ꯗꯦ ꯂꯥꯏꯕꯅꯤꯅ ꯂꯥꯛꯂꯔꯣꯏꯀꯣꯅ ꯈꯪꯍꯜꯂꯥꯗꯤ ꯑꯗꯨꯝ ꯌꯥꯏꯌꯦꯅꯥ ꯑꯩꯈꯣꯏꯅ ꯍꯥꯏ
ꯎꯝ ꯑꯥꯏꯖꯨ ꯐꯖꯅ ꯍꯥꯏꯕ ꯌꯥꯕꯅꯦ
ꯎꯝ ꯑꯩꯁꯦ ꯍꯥꯏꯔꯁꯤꯔꯥꯅꯗꯤ ꯈꯟꯗꯤ ꯈꯟꯕꯅꯦ ꯑꯩꯁꯨ ꯑꯃꯨꯛ ꯀꯥꯎꯈ꯭ꯔꯕꯥ ꯑꯃꯥꯅꯤ
ꯊꯥ ꯑꯃꯗ ꯂꯤꯁꯤꯡ ꯑꯃ
ꯀ꯭ꯂꯥꯁ ꯃꯔꯤ ꯈꯛꯇꯅꯤ ꯍꯣꯏ
ꯎꯝ ꯑꯗꯨ ꯑꯍꯥ ꯀ꯭ꯂꯥꯁ ꯃꯔꯤ ꯈꯛꯇ ꯂꯤꯁꯤꯡ ꯑꯃ ꯎꯝ ꯑꯗꯨ
ꯃꯣꯏꯒꯤꯁꯨ ꯌꯥꯝꯃꯦ ꯑꯩꯈꯣꯏꯒꯤꯁꯨ ꯑꯗꯨꯝ ꯌꯥꯏꯌꯦꯅꯥ
ꯑꯗꯣ ꯑꯍꯨꯝ ꯑꯍꯨꯝ ꯆꯠꯇꯔꯦ
ꯑꯦ ꯌꯥꯝ ꯄꯤꯗꯝꯅꯤꯅ ꯃꯥꯡꯗꯤ ꯃꯥꯡꯉꯦ ꯍꯣꯏ ꯁꯔꯇꯤꯐꯤꯀꯦꯠꯄꯨ ꯄꯤꯔꯗꯤ ꯌꯥꯔꯦ ꯇꯟꯂꯤꯗꯥ ꯃꯣꯏꯒꯤ ꯑꯥ ꯃꯣꯏꯒꯤ ꯀ꯭ꯂꯥꯁ ꯂꯧꯋꯥ ꯃꯑꯣꯡꯗꯨꯁꯨ ꯔꯥꯏꯒꯨꯝꯕꯗꯣ ꯃꯣꯏ ꯃꯩ ꯇꯩꯂꯣꯟꯒꯤꯒꯥ ꯌꯥꯝꯃꯦꯕꯥ ꯑꯗꯨꯒꯤꯗꯤ ꯀꯣꯏꯒꯤꯗꯤ ꯌꯥꯝ ꯄꯥꯛ ꯗꯔꯀꯥꯔ ꯑꯣꯏꯗꯦꯕꯥ ꯁꯔꯇꯤꯐꯤꯀꯦꯠꯕꯣ ꯂꯥꯏꯔꯗꯤ ꯌꯥꯔꯦꯅꯥ
ꯉꯥꯅꯨ ꯃꯆꯥ ꯏꯁꯤꯡꯗ ꯍꯥꯏꯕ꯭ꯔꯥ ꯏꯁꯩꯗꯣ ꯇꯝꯕ꯭ꯔꯥ
ꯐꯛ ꯏꯁꯤꯡꯗꯣ ꯇꯨꯟ ꯇꯣꯉꯥꯟꯕꯅꯦ
ꯑ ꯃꯠ ꯑꯥ ꯀꯩꯅꯣ ꯌꯥꯝ ꯃꯣꯏꯒꯤ ꯄꯨꯄꯨꯒꯤ ꯊꯥꯏꯅꯒꯤ ꯏꯁꯩꯒꯨꯝꯕꯗꯨꯀꯣ
ꯊꯥꯏꯅꯒꯤ ꯏꯁꯥꯏꯁꯤꯡꯖꯦ ꯃꯣꯏꯅ ꯇꯥꯛꯄꯗꯣ ꯑꯗꯣ ꯑꯈꯣꯏꯗꯗꯤ ꯌꯥꯝ ꯗꯔꯀꯥꯔ ꯑꯣꯏꯔꯦ ꯔꯥꯏꯝꯁꯀꯤ ꯀ꯭ꯂꯥꯁꯇꯨꯅꯦꯕꯥ ꯐꯖꯅ ꯇꯧꯕꯗꯣ ꯃꯣꯏꯗꯣ ꯑꯉꯥꯡꯁꯤꯡꯗꯤ ꯏꯁꯩꯒꯨꯝꯕ ꯁꯛꯑꯗꯤ ꯑꯗꯨꯝ ꯅꯨꯡꯉꯥꯏꯌꯦꯅꯥ
ꯎꯝ ꯑꯗꯨ ꯅꯣꯏꯒꯤ ꯋꯥꯈꯜꯁꯦ ꯎꯝ ꯑꯣ ꯑꯥ ꯑꯣꯖꯥ ꯇꯧꯈ꯭ꯔꯒꯦ ꯈꯟꯕ꯭ꯔ ꯅꯕꯥꯅꯤꯁꯦ
ꯊꯕꯛ ꯑꯇꯣꯞꯄ ꯇꯧꯅꯤꯡꯉꯥꯏꯁꯨ ꯂꯩꯇꯝꯅꯤꯅ ꯃꯥꯇꯝꯗꯣ
ꯍꯣꯏ ꯑꯩꯗꯤꯀꯣ ꯑꯩꯗꯤ ꯏꯁ ꯃꯄꯥꯥꯟ ꯗꯥ ꯍꯥꯏꯕꯁꯤꯗꯥ ꯋꯥꯔꯗꯦꯟ ꯈꯛꯇ ꯑꯣꯏꯕ ꯐꯥꯎ ꯑꯩ ꯏꯁ ꯈꯤꯒ꯭ꯔꯕꯅꯦ ꯑꯩ ꯑꯣꯖꯥ ꯍꯥꯏꯕꯗꯨ ꯁꯨꯛꯇꯧ ꯇꯧꯔꯣꯏ ꯍꯥꯏꯅ ꯍꯥꯏꯒꯅꯨꯀꯣ ꯊꯥ ꯊꯥ ꯅꯠꯇꯦ ꯋꯥꯕ ꯈꯛꯇ ꯅꯠꯇꯦ ꯃꯤꯅ ꯑꯃ ꯍꯥꯏꯔꯛꯄ ꯄꯦꯔꯦꯟꯁꯅ ꯍꯥꯏꯔꯛꯄ ꯑꯩꯈꯣꯏ ꯑꯣꯖꯥ ꯃꯁꯦꯟ ꯍꯥꯏꯔꯛꯄ ꯄ꯭ꯔꯤ ꯑꯦ
ꯃꯄꯥꯟꯗꯗꯤ ꯈꯔ ꯅꯨꯡꯉꯥꯏꯗꯤ ꯅꯨꯡꯉꯥꯏꯕ ꯃꯥꯜꯂꯦ ꯑꯗꯣ ꯃꯣꯏꯗꯤ ꯀ꯭ꯂꯥꯁ ꯇꯤꯆꯔ
ꯑꯣ
ꯑꯗꯣ ꯁꯞ ꯀꯔꯤ ꯍꯥꯏꯁꯤꯔꯥ ꯃꯤ ꯑꯅꯤ ꯑꯍꯨꯝ ꯂꯩ ꯂꯥꯏꯕ ꯃꯥꯜꯂꯦ ꯀ꯭ꯂꯥꯁ ꯑꯃꯗ
ꯎꯝ
ꯀ꯭ꯂꯥꯁ ꯇꯤꯆꯥꯔꯅ ꯎꯝ ꯕꯥꯥꯛ ꯂꯣꯏꯅꯗꯤ ꯄꯥꯏꯕ ꯃꯥꯜꯂꯦ ꯃꯣꯏ ꯍꯦꯜꯄꯔꯒꯨꯝꯕ ꯉꯥꯛꯇ ꯇꯧꯕ ꯃꯥꯜꯂꯦ ꯑꯂꯦ
ꯍꯣꯏ ꯁ꯭ꯄꯨꯜ ꯁ꯭ꯀꯨꯜ ꯃꯇꯨꯡꯗꯁꯨ ꯏꯜꯂꯦꯗ ꯍꯥꯏꯗꯤ ꯁ꯭ꯀꯨꯜꯗꯣ ꯑꯐꯕ ꯑꯣꯏꯔꯗꯤ ꯋꯥꯒꯅꯤꯅ ꯑꯗꯨꯕꯨ ꯁ꯭ꯀꯨꯜꯗꯣ ꯈꯔ ꯂꯋꯥꯏ ꯇꯥꯕꯒꯣꯠꯄ ꯑꯃꯃꯦꯟꯒꯤ ꯑꯣꯏ ꯑꯗꯤ ꯑꯗꯨꯝ ꯊꯕꯛꯁꯨ ꯂꯩꯔꯣꯏꯅ ꯅꯣꯏ ꯑꯣꯖꯥꯁꯤꯡꯁꯤꯁꯨ ꯅꯨꯡꯉꯥꯏꯒꯅꯤꯅ
ꯋꯥꯗꯤ ꯋꯥ ꯍꯥꯏ ꯍꯥꯢꯌꯦ ꯍꯣꯢ ꯀꯝꯄ꯭ꯂꯦꯟ ꯒꯨꯝꯕ ꯂꯥꯛ ꯃꯣꯏ ꯑꯉꯥꯡ ꯏꯁꯤꯡ ꯊꯥꯛꯇꯕ ꯐꯥꯎ ꯀꯝꯄ꯭ꯂꯦꯟ ꯂꯥꯛꯑꯦ ꯍꯥꯏꯌꯦ ꯕꯣꯇꯥꯎꯜꯗ ꯀ꯭ꯔꯤ ꯒꯤ ꯊꯛꯍꯟꯗ
ꯎꯝ ꯄꯪꯇꯧ ꯇꯧꯕ ꯌꯥꯗꯦꯗ ꯃꯣꯏ
ꯑꯗꯨꯅꯦ ꯎꯝ
ꯑꯗꯣ
ꯑꯥ ꯄꯔ
ꯑꯍꯥ
ꯗꯨꯒꯨꯅ
ꯑꯗꯣ ꯉꯍꯥꯡꯕꯅꯣ ꯍꯥꯏꯕꯅꯦ
ꯗꯣꯟ ꯑꯦꯟꯇꯔꯥ
ꯎꯝ
ꯆꯂꯣ ꯍꯥꯏꯌꯣ
ꯉꯔꯥꯡ ꯒ꯭ꯔꯨꯞꯇ ꯊꯥꯕꯗꯨꯗꯤ ꯅꯣꯛꯅꯤꯡꯕꯅꯦ ꯑꯌꯣ
ꯀꯔꯤ
ꯒ꯭ꯔꯨꯞꯇꯅ ꯉꯥꯔꯥꯡ ꯕꯣꯏꯁꯇꯨ ꯀ꯭ꯔꯤꯅꯣ ꯊꯥꯕꯗꯣ
ꯀꯅꯥꯅ
ꯑꯣꯏꯁꯦꯟ ꯇꯥꯔꯕꯅꯦ ꯅꯪ
ꯀꯔꯝꯕ ꯒ꯭ꯔꯨꯞ ꯑꯣ ꯁꯤꯒꯤ ꯒ꯭ꯔꯨꯞ ꯔ
ꯃꯥꯅꯕꯤꯅꯦ ꯂꯥꯛꯄ ꯑꯩꯒꯤ
ꯎꯝ
ꯍꯣꯏ ꯃꯔꯨꯞ ꯅꯨꯄꯤꯅꯤꯅ ꯑꯗꯣ
ꯑꯩꯗꯤ ꯈꯪꯗꯦ ꯋꯥꯔꯤꯡ ꯍꯥꯏꯕ꯭ꯔꯥ
ꯑꯃꯕꯨ ꯌꯦꯡꯉꯣ ꯅꯪ
ꯏꯁ
ꯏꯂꯣꯢꯔꯒ ꯎꯝ ꯎꯔꯝꯅꯤꯗ ꯅꯪ ꯌꯦꯟ ꯇꯥꯗꯕꯒꯤ ꯑꯣꯢꯔꯝꯅꯤ
ꯅꯇꯦ ꯑꯩ ꯌꯦꯡꯗꯦ ꯑꯩ ꯄꯥꯗꯦ ꯆꯪꯗꯤ ꯆꯪꯉꯦ ꯑꯗꯨꯕꯨ ꯄꯥꯗꯦ
ꯀꯣꯏꯅꯤꯁꯨ ꯉꯔꯥꯡ ꯋꯥꯔꯤ ꯁꯅꯌꯦ ꯅꯝꯕꯔ ꯂꯩꯇꯕ ꯑꯩꯗꯣ
ꯎꯝ
ꯅꯝꯕꯔꯗꯣ ꯃꯥꯡꯈ꯭ꯔꯕ ꯃꯥꯜꯂꯦ ꯑꯩꯗꯣ ꯐꯣꯟ ꯑꯇꯣꯞꯄꯇꯤ ꯇꯧꯈ꯭ꯔꯕꯒꯤ
ꯑꯣ ꯅꯪ ꯑꯁ ꯅꯪꯒꯤ ꯕꯦꯛꯒ꯭ꯔꯥꯎꯟꯒꯤ ꯅꯣꯏꯁꯇꯣ
ꯃꯄꯥꯟ ꯊꯣꯛꯀꯦꯁꯦ
ꯌꯥꯝ ꯂꯥꯡꯉꯦ ꯅꯣꯏꯁꯦ
ꯎꯝ ꯑꯁꯤ ꯂꯣꯏꯔꯒ ꯑꯩ ꯅꯨꯄꯥ ꯑꯃꯒꯤ ꯅꯝꯕꯔ ꯄꯤꯒꯦꯀꯣ
ꯋꯥꯆꯦꯞꯇ ꯊꯥꯔꯛꯀꯦ
ꯇꯜꯂꯦ ꯅꯍꯥꯟ ꯅꯪ ꯄꯤꯕꯗꯨꯔ
ꯑꯗꯨ ꯅꯠꯇꯕ ꯇꯣꯉꯥꯟꯕ ꯅꯣꯏꯅꯤ ꯀꯣꯜ ꯇꯧꯔꯛꯄ꯭ꯔꯥ ꯑꯩꯈꯣꯏ ꯑꯁ ꯏꯀꯥꯏꯕꯁꯨ ꯌꯥꯝ ꯃꯁꯥꯛ ꯐꯥꯎ ꯈꯪꯗꯦ ꯍꯣꯏꯗꯨ ꯃꯥꯅ ꯍꯥꯏꯕꯅꯦ ꯅꯝꯕꯔ ꯄꯤꯌꯣꯅ ꯃꯉꯣꯟꯗ ꯄꯤ ꯄꯤꯔꯒꯦ ꯑꯗꯨꯗꯤ ꯑꯩꯈꯣꯏ ꯑꯉꯥꯡ ꯑꯣꯏꯕ ꯃꯥꯜꯂꯦ ꯋꯥꯔꯤ ꯁꯥꯕꯗꯣ ꯑꯗꯨꯝ ꯅꯨꯡꯉꯥꯏꯌꯦꯗ ꯍꯣꯏ ꯅꯍꯥꯟ ꯋꯥꯔꯤ ꯁꯥꯟꯅꯕ꯭ꯔꯣ ꯉꯁꯤ ꯅꯨꯄꯥ ꯑꯃꯒ ꯑꯩꯈꯣꯏ ꯆꯔ ꯆꯠꯄ ꯃꯇꯝꯗ
ꯅꯣꯏꯅꯤ ꯇꯥꯕ꯭ꯔꯣ
ꯎꯝ
ꯋꯥꯔꯤ ꯁꯥꯟꯅꯕ꯭ꯔꯣꯕ ꯑꯗꯨ ꯅꯨꯄꯥꯗꯣ
ꯀꯅꯔꯣ
ꯑꯁ ꯑꯩꯈꯣꯏ ꯆꯔꯖ ꯆꯠꯄ ꯃꯇꯝꯗ ꯏꯃꯥꯟꯅꯕꯤꯗ ꯀꯣꯜ ꯇꯥꯛꯂꯛꯑꯣꯅ ꯑꯩꯉꯣꯟꯗ ꯀꯣꯜ ꯇꯧꯔꯄ ꯑꯃ ꯑꯩꯈꯣꯏ ꯍꯧꯖꯤꯛꯇꯤ ꯆꯔ꯭ꯖ ꯆꯠꯅꯤꯉꯥꯏ ꯂꯝꯕꯤꯗ ꯂꯩꯌꯦꯅ
ꯀꯅꯥ
ꯅꯍꯥꯟ ꯅꯣꯏ ꯑꯅꯤ ꯇꯥꯎꯕꯗꯣ
ꯑꯣ ꯑꯣ ꯑꯣ ꯑꯣ ꯑꯁ ꯏꯕꯥꯅꯤ ꯏꯕꯥꯅꯤꯒꯤꯗꯤ ꯌꯥꯗꯦꯗ ꯏꯕꯅꯤꯒꯤꯗꯤ ꯌꯥꯗꯦꯗ
ꯑꯣ
ꯆꯥꯟꯅꯗꯦꯕ ꯃꯥꯒꯤ ꯅꯦꯠꯋꯥꯛꯀꯤꯗꯣ
ꯌꯦ ꯇ꯭ꯔꯥ ꯌꯥꯥ ꯎꯝ
ꯑꯗꯨꯝ ꯉꯥꯡꯒꯅꯨꯕ ꯃꯤ ꯑꯇꯣꯞꯄꯕꯨ ꯑꯦꯛ ꯁꯟꯇꯧꯑꯣ ꯑꯩꯛ ꯁꯟꯗꯧꯑꯣ
ꯎꯝ
ꯉ ꯌꯥꯗꯦꯕ
ꯑꯗꯨꯒꯅꯦ ꯀꯤꯌꯦꯀꯣ
ꯎꯝ
ꯄꯥꯝꯕꯅꯤꯅ ꯍꯣꯏꯗꯤ ꯆꯦ ꯄꯥꯛꯇꯣ ꯄꯥꯝꯕꯅꯤꯅ ꯋꯥꯒꯨꯝꯕ ꯁꯨꯝ ꯉꯥꯡ ꯉꯥꯡꯕ ꯌꯥꯔꯦꯕ ꯑ ꯉꯥꯡꯕ ꯌꯥꯔꯦ ꯑꯍꯨꯝꯔꯛ ꯀꯣꯜ ꯇꯩꯕ ꯌꯥꯔꯦ ꯑꯩꯈꯣꯏ ꯑꯅꯤ ꯀꯣꯜ ꯇꯥꯔꯛꯎꯀꯣ ꯑꯃꯨꯛ ꯍꯧꯖꯤꯛ ꯅꯠꯇꯕ ꯍꯧꯖꯤꯛꯁꯦ ꯀꯔꯤꯅꯣ ꯃꯦꯒꯤꯒꯨꯝꯕ
ꯅꯪꯁꯨꯀꯣ ꯑꯗꯨꯒꯨꯝꯕꯗꯣ ꯍꯥꯏꯒꯅꯨ ꯍꯥꯏꯕꯅꯦ
ꯌꯥꯏꯌꯦ ꯌꯥꯏꯌꯦ ꯑꯗꯨꯒꯨꯝꯕꯗꯤ
ꯍꯥꯏꯒꯅꯣ ꯍꯥꯏꯕꯒꯤꯅꯦ
ꯑꯃꯨꯛ ꯀꯣꯜ ꯇꯧꯔꯣ ꯍꯥꯏꯕꯗꯤ ꯍꯥꯏꯕ ꯌꯥꯏꯌꯦ
ꯍꯣꯏ ꯇꯧꯔꯛꯀꯗꯤꯗ ꯑꯗꯣ ꯅꯍꯥꯟꯒꯤ ꯑꯦ ꯐꯣꯇꯣꯁꯤꯡꯗꯤ ꯅꯣꯏꯗꯤ ꯊꯥꯒꯠꯇꯦꯅ
ꯊꯥꯒꯠꯄꯅꯦ ꯑꯅꯤꯒꯨꯝꯕꯉꯁꯤ ꯅꯪꯗꯤ ꯊꯥꯒꯠꯀꯦꯔꯣ
ꯑꯩꯗꯤ ꯄꯣꯁ ꯇꯧꯕꯗꯤ ꯏꯟꯁꯇꯥꯒ꯭ꯔꯥꯝꯗ
ꯇꯥꯎꯈ꯭ꯔꯥꯕ꯭ꯔꯣ
ꯇꯧꯗ꯭ꯔꯤꯌꯦ ꯇꯧꯒꯅꯤꯌꯦ ꯈꯔ ꯏꯗꯤꯠ ꯇꯧꯔꯒ ꯏꯗꯤꯠ ꯇꯧꯗ꯭ꯔꯗꯤ ꯌꯥꯗꯦ ꯑꯩ ꯏꯊꯟꯇ ꯇꯧꯕ
ꯑꯅꯤ ꯑꯃ ꯑꯅꯤꯗꯤ ꯈꯔ ꯌꯥꯕ ꯂꯩꯌꯦ ꯑꯩꯒꯤꯁꯨ
ꯑꯩꯒꯤ ꯑꯦꯛꯁꯇꯣ ꯍꯥꯏꯔꯛꯇꯕ꯭ꯔꯥ
ꯐꯖꯅ ꯍꯥꯏꯗꯕꯒꯤꯅꯤꯗ ꯃꯥ ꯀꯔꯤꯅꯣ ꯎꯝ ꯁꯇꯤꯀꯥꯔ ꯊꯥꯔꯛꯄꯒꯤ ꯇꯥꯟꯕ
ꯆꯍꯥꯏ ꯗꯤ
ꯇ ꯎꯠꯍꯜꯂꯦꯅ ꯅꯣꯏꯗꯁꯨ ꯑꯩꯅ ꯎꯝ
ꯐꯔꯦ ꯎꯝ
ꯑꯩꯁꯨ ꯊꯉꯠꯇꯦ ꯑꯃ ꯑꯅꯤꯗꯤ ꯑꯁ ꯑꯩꯈꯣꯏ ꯆꯤꯜꯂꯝꯨꯃꯣꯟ ꯑꯩꯈꯣꯏ ꯑꯅꯤ ꯐꯥꯝꯃꯟ ꯃꯠ ꯐꯣꯇꯣꯗꯣ ꯐꯖꯩꯌꯦ
ꯑꯩꯁꯨ ꯑꯩꯗꯤ ꯊꯤꯌꯦ
ꯑꯩꯈꯣꯏ ꯑꯅꯤ ꯐꯝꯝꯕ ꯐꯣꯇꯣꯗ ꯐꯖꯩ ꯍꯥꯏꯕꯅꯤꯗ ꯑꯗꯨ
ꯑꯩꯗꯤ ꯐꯖꯗꯦꯕ
ꯐꯖꯥꯕ ꯌꯥꯎꯋꯦꯗ ꯅꯪꯒꯤꯁꯨ
ꯌꯥꯎꯗꯦ
ꯌꯥꯎꯋꯦ ꯑꯦ ꯉꯥꯏꯌꯨ ꯑꯃꯨꯛ ꯀꯣꯜ ꯇꯔꯛ ꯑꯣ ꯀꯣ
ꯍꯣꯏꯁꯦ
ꯍꯧꯖꯤꯛ ꯅꯠꯇꯕ ꯉꯥꯏꯍꯥꯛ ꯂꯥꯛꯔꯒ ꯑꯩ ꯇꯦꯛꯁ ꯊꯥꯕꯤꯒꯦ ꯅꯪꯉꯣꯟꯗ ꯑꯃꯨꯛ ꯎꯝ ꯎꯝ
ꯊꯝꯃꯣ ꯇꯥꯕ꯭ꯔꯣ